ꯑꯣ
ꯑꯗꯨꯒ ꯋꯥꯔꯤ ꯑꯃꯁꯨ ꯂꯤꯕꯤꯒꯦ ꯃꯥ ꯂꯩꯕ ꯀꯥꯟꯗ ꯎꯝ ꯀꯔꯤꯅꯣ ꯃꯥꯒꯤ ꯐꯣꯟꯗꯣ ꯀꯣꯟ ꯀꯣꯟꯐ꯭ꯔꯦꯟꯁ ꯍꯥꯞꯄ꯭ꯔꯒ ꯅꯨꯡꯗꯥꯡ ꯅꯨꯡꯗꯥꯡ ꯄꯨꯡ ꯕꯣꯔꯣꯒꯨꯝꯕꯗ ꯑꯗꯨꯝ ꯒꯦꯝ ꯁꯥꯟꯅꯔꯒ ꯂꯥꯏꯑꯦ ꯍꯥꯏꯌꯦ ꯑꯈꯣꯏ ꯑꯥ ꯑꯈꯣꯏꯒꯤ ꯃꯦꯠꯁꯇ ꯒꯦꯠ ꯑꯆꯧꯕ ꯂꯩꯕ ꯈꯣꯏꯗꯣ
ꯇꯦꯔꯦꯁꯇꯥ
ꯒꯦꯠ ꯑꯈꯣꯏꯒꯤ ꯌꯨꯝ ꯃꯅꯥꯛꯇ
ꯍꯣꯏ
ꯑꯈꯣꯏꯒꯤ ꯒꯦꯠ ꯂꯣꯜꯂꯤ ꯑꯈꯣꯏꯁꯨ ꯃꯣꯏꯒꯤ ꯌꯨꯝꯗ ꯑꯗꯨꯝ ꯆꯪꯉꯤꯅꯥ ꯑꯗꯨꯒꯤ ꯂꯝꯕꯤꯗ ꯃꯣꯏꯗꯣ ꯐꯝꯔꯒ ꯀꯔꯤꯅꯣ ꯅꯨꯄꯤꯒ ꯀꯣꯟꯐ꯭ꯔꯦꯟꯁ ꯇꯥꯔꯒ ꯒꯦꯝ ꯁꯥꯅꯩꯑꯦ ꯍꯥꯏꯌꯦ
ꯑꯥ
ꯑꯁꯤ ꯌꯨꯝ ꯃꯅꯥꯛꯇ ꯂꯥꯛꯏꯕꯁꯤꯡꯅ ꯀꯣꯝꯄ꯭ꯂꯦꯟ ꯂꯥꯛꯄ ꯑꯈꯣꯏ ꯄꯥꯎꯗ ꯑꯗꯨꯒꯤ ꯌꯥꯝ ꯁꯥꯎꯕꯅꯦ ꯑꯗꯨ ꯅꯨꯃꯤꯠꯇꯨꯗꯤ
ꯃꯥꯅ ꯌꯥꯝ ꯀꯟꯅ ꯂꯥꯡꯕꯒꯤ ꯑꯣꯏꯔꯝꯒꯅꯤ
ꯎꯝ ꯑꯗꯨꯅꯦ
ꯀ꯭ꯔꯤꯔꯥ ꯃꯥꯏꯒꯨꯝꯕ ꯁꯦꯝꯔꯒ ꯒꯦꯝ ꯗꯣ ꯌꯥꯝ ꯊꯦꯡ ꯊꯦꯡꯅ ꯁꯥꯅꯩꯌꯦ ꯍꯥꯏꯌꯦ
ꯎꯝ
ꯑꯗꯨꯒꯤ
ꯑꯗꯣ ꯃꯆꯦꯁꯨ ꯌꯥꯝ ꯁꯥꯎꯅꯤꯡꯉꯝꯒꯅꯤ
ꯎꯝ ꯑꯗꯣ ꯃꯥ ꯁꯥꯎ ꯁꯥꯎꯅꯤꯡꯉꯦ ꯑꯗꯨ ꯑꯣꯏꯔꯁꯨ ꯁꯨ ꯑꯃꯨꯛ ꯉꯥꯡꯁꯨ ꯉꯥꯡꯅꯤꯡꯗ꯭ꯔꯦ ꯍꯥꯏꯌꯦ ꯃꯅꯥ ꯀꯟꯕꯅꯤꯅ
ꯎꯝ ꯑꯗꯨꯅꯦ
ꯃꯆꯦꯁꯦ ꯋꯥ ꯋꯥꯗꯤ ꯋꯥꯏꯌꯦꯅ ꯃꯥꯁꯨ
ꯑꯥ ꯃꯥꯗꯤ ꯑꯥ ꯅꯨꯡꯊꯤꯜꯗꯗꯤ ꯂꯩꯇꯦꯅ ꯅꯨꯡꯗꯥꯥꯡꯗ ꯈꯛꯇ ꯂꯥꯛꯄꯅꯤꯅ ꯃꯥꯁꯨ
ꯎꯝ ꯃꯥꯒꯤꯁꯨ ꯑꯥ ꯀꯔꯤꯔꯥ ꯇꯔꯥꯗꯤ ꯍꯦꯟꯒ꯭ꯔꯦ ꯍꯥꯏꯌꯦ ꯇꯔꯥ ꯑꯅꯤꯗ ꯇꯥ ꯑꯍꯨꯝꯒꯨꯝꯕ ꯄꯤꯕ ꯃꯥꯜꯂꯦ ꯎꯝ
ꯑꯥ
ꯃꯥꯁꯨ ꯊꯕꯥꯛ ꯇꯣꯛꯈ꯭ꯔꯅꯤ ꯍꯥꯏꯔꯒ ꯑꯗꯨꯝ ꯇꯧꯔꯒ ꯂꯩꯌꯦ
ꯃꯥꯗꯤ ꯃꯄꯥꯟꯗ ꯆꯠꯂꯒ ꯇꯧꯕ ꯌꯥꯏꯅ ꯃꯥꯒꯤ ꯅꯨꯄꯥꯗꯣ ꯃꯕꯥꯅꯤ ꯍꯧꯖꯤꯛꯁꯨ ꯑꯗꯨꯝ ꯅꯨꯡꯁꯤꯅꯔꯤꯕ꯭ꯔꯥ
ꯅꯨꯡꯁꯤꯅꯩꯑꯦꯗꯥ
ꯑꯗꯨꯅ ꯆꯠꯂꯒ ꯇꯧꯕꯗꯨꯅ ꯐꯩꯅ
ꯄꯥꯅꯗꯤ ꯆꯪꯈ꯭ꯔꯣ ꯍꯥꯏꯕ ꯃꯥꯜꯂꯦ ꯑꯗꯣ ꯃꯥꯅ ꯆꯪꯅꯤꯡꯅꯕꯒꯤ ꯑꯣꯏꯔꯝꯅꯤ ꯎꯝ ꯑꯥ ꯌꯦꯡꯕꯁꯨ ꯐꯖꯗꯦꯅ ꯑꯗꯣ ꯌꯨꯝ ꯄꯥꯟ ꯌꯨꯝꯗꯤ ꯄꯥꯟꯗꯦ ꯑꯗꯨꯒ ꯂꯥꯏꯃꯤꯟꯅꯕꯖꯥꯗꯣ
ꯅꯠꯇꯦ ꯂꯩꯃꯤꯟꯗ꯭ꯔꯁꯨ
ꯑꯁ ꯑꯗꯨ ꯑꯣꯏꯔꯁꯨ ꯃꯄꯥꯟꯗ ꯂꯥꯏꯔꯗꯤ ꯄꯥꯟꯗ ꯂꯥꯏꯔꯗꯤ ꯊꯥꯖꯗꯦꯗꯥ ꯑꯗꯨꯒꯤꯅꯦ ꯃꯥꯅ ꯇꯥꯟꯕꯗꯣ
ꯑꯗꯨꯗꯤ ꯃꯥ ꯃꯥꯅ ꯃꯥ ꯃꯉꯣꯟꯗ ꯂꯩꯔꯦꯅꯥ ꯑꯗꯨꯗꯤ
ꯁꯨꯝ ꯃꯤ ꯃꯤ ꯈꯔꯗꯤ ꯑꯁ ꯑꯈꯣꯏꯁꯨ ꯈꯪ ꯈꯪꯉꯦꯗꯥ
ꯎꯝ
ꯃꯤ ꯂꯣꯏꯅ ꯃꯛꯒꯤ ꯂꯨꯡꯂꯦꯡꯁꯦ ꯆꯞ ꯃꯥꯟꯅꯗꯦꯅꯥ ꯑꯗꯨꯒꯤ ꯃꯥꯁꯨ ꯇꯥꯟꯕꯅꯦ
ꯑꯥ ꯃꯥꯗꯣ ꯃꯥꯒꯤ ꯃꯆꯦ ꯃꯆꯦꯒꯨꯝꯕ ꯃꯅꯦꯒꯨꯝꯕ ꯂꯩꯔꯗꯤꯀꯣ ꯑꯗꯨꯗ ꯂꯩꯃꯤꯟꯅꯕꯁꯨ ꯌꯥꯏ ꯃꯣꯏꯒ
ꯎꯝ ꯃꯔꯛ ꯃꯔꯛ ꯀꯤꯗꯤ ꯑꯗꯨꯝ ꯄꯨꯟꯈ꯭ꯔꯅꯤꯅ ꯎꯝ ꯗꯨꯏ
ꯑꯦꯍ ꯑꯩ ꯑꯈꯣꯏꯅ ꯀꯥꯏꯗꯁꯦ ꯑꯁ ꯑꯉꯥꯡ ꯀꯞꯄꯁꯤꯒ ꯇꯜꯂꯦ ꯑꯩ
ꯑꯉꯥꯡ ꯂꯥꯏꯔꯕ꯭ꯔꯥ ꯅꯣꯏ ꯌꯨꯝꯗꯣ
ꯍꯣꯏ ꯀꯥ ꯑꯃꯗꯅꯦ ꯑꯈꯣꯏ ꯀꯥꯗ ꯅꯠꯇꯦ ꯑꯗꯨ ꯌꯥꯕ꯭ꯔꯥ
ꯎꯝ ꯍꯣꯏ ꯅꯣꯏ ꯖꯤꯅꯤꯌꯥ ꯈꯣꯏꯗ ꯂꯥꯏꯕ ꯅꯠꯇ꯭ꯔꯣ
ꯑꯉꯥꯡꯔꯥ
ꯅꯠꯇꯦ ꯅꯪ ꯎꯝ ꯑꯥ ꯅꯪ ꯍꯣꯁꯇꯦꯜ ꯆꯪꯗ꯭ꯔꯤꯉꯩꯗ ꯑꯃꯨꯛ ꯀꯣꯏꯕ ꯂꯥꯛꯑꯣ ꯆꯤꯡꯗꯒꯥ ꯆꯠꯆꯦꯅ
ꯍꯣꯏ ꯑꯗꯨꯅꯦ ꯑꯩꯁꯦ ꯑꯦꯠ ꯊꯥꯔꯇꯤꯗ ꯆꯡꯈ꯭ꯔꯅꯤꯕ ꯑꯗꯨꯒꯤ
ꯎꯝ ꯁꯟꯗꯦꯗ ꯆꯔꯁ ꯆꯠꯄ ꯌꯥꯏꯅ ꯑꯁ ꯑꯩꯈꯣꯏ ꯁꯟꯗꯦꯗ ꯑꯃꯨꯛ ꯀ꯭ꯂꯥꯁ ꯆꯠꯀꯅꯤ
ꯅꯕꯥꯅꯤ ꯀ꯭ꯂꯥꯁ ꯆꯠꯄ꯭ꯔꯥ ꯍꯟꯗꯛ
ꯎꯝ
ꯑꯣꯖꯥꯒꯤ
ꯎꯝ ꯄ꯭ꯔꯤ ꯄ꯭ꯔꯥꯏꯃꯔꯤꯒꯤꯗꯣ
ꯑ ꯑꯗꯣ ꯀꯗꯥꯏꯗ
ꯂꯝꯈꯥꯢꯗ
ꯑꯁ ꯄꯩꯁꯥꯗꯤ
ꯊꯥꯗ ꯂꯤꯁꯤꯡ ꯑꯃ ꯑꯃꯅꯦ ꯑꯩꯈꯣꯏꯗꯣ
ꯌꯥꯝ ꯐꯩꯅ ꯑꯗꯨꯗꯤ
ꯎꯝ ꯁꯟꯗꯦ ꯈꯛꯇ ꯂꯧꯕꯒꯤꯀꯣ ꯈꯔ ꯗꯤꯁꯀꯥꯎꯟꯁꯨ ꯄꯤꯕ ꯑꯗꯨꯅ ꯃꯣꯏꯒꯤ ꯃꯣꯏꯒꯤ ꯑ ꯁꯦꯟꯇꯔꯗꯣ ꯈꯔ ꯏꯁꯇꯨꯗꯦꯟ ꯑꯣꯏꯕꯅꯤꯅ ꯈꯔ ꯌꯦꯡꯁꯨ ꯌꯦꯡꯁꯤꯟꯕ ꯑꯩꯈꯣꯏꯕꯨ ꯑꯩꯈꯣꯏꯁꯨ ꯍꯩꯖꯤꯟꯕꯅꯦ ꯀꯣꯂꯦꯖ ꯀꯔꯒ ꯇꯝꯕꯅꯦꯅ
ꯎꯝ ꯎꯝ
ꯑꯗꯨꯒꯤ ꯑꯩꯠꯇꯤ ꯑꯩꯠꯍꯟꯗ꯭ꯦꯔꯠ ꯗꯤꯁꯀꯥꯎꯟ ꯄꯤꯒꯦꯐꯠ ꯇꯝꯕꯨꯗꯤ ꯍꯣꯏ ꯔꯥꯏꯝꯁꯀꯨꯝꯕ
ꯃꯥ ꯂꯥꯢꯌꯦ ꯏꯪꯂꯤꯁ ꯂꯥꯎꯕ ꯅꯨꯄꯤꯗꯨꯗꯤ ꯃꯥꯒꯤ ꯏꯪꯂꯤꯁꯇꯤ ꯑꯗꯨꯝ ꯌꯥꯏꯌꯦ ꯒ꯭ꯔꯥꯝꯃꯥꯔꯒꯨꯝ ꯑꯗꯨꯝ ꯕꯦꯁꯛ ꯕꯦꯁꯛꯗꯣ ꯈꯔ ꯇꯝꯃꯦꯕ
ꯐꯩꯅꯦ ꯑꯗꯨ ꯂꯣꯏꯔꯒ ꯑꯣꯖꯥ ꯄ꯭ꯔꯥꯏꯕꯔꯤꯒꯤ ꯑꯣꯖꯥ ꯇꯧꯅꯤꯡꯕ꯭ꯔꯣ
ꯇꯥꯎꯈ꯭ꯔꯁꯤꯔꯥꯅꯗꯤ ꯈꯟꯕꯅꯦ ꯊꯕꯥꯛ ꯎꯝ
ꯑꯩ ꯑꯗꯨꯗ ꯋꯔꯗꯦꯠ ꯇꯧꯕꯗꯣ ꯑꯥ ꯑꯩ ꯁꯕꯁꯇꯤꯇ꯭ꯌꯨꯠꯁꯨ ꯑꯗꯨꯝ ꯀ꯭ꯂꯥꯁ ꯇꯦꯟ ꯐꯥꯎꯕ ꯃꯔꯛ ꯃꯔꯛꯆꯠꯄꯤꯕ ꯅꯍꯥꯟꯁꯨ ꯇꯨꯋꯦꯛꯅꯦ ꯑꯩ ꯆꯪꯕꯗꯣ ꯑꯦ ꯑꯩ ꯅꯥꯇꯣꯟ ꯐꯨꯟꯕꯅ ꯂꯣꯏꯔꯦ ꯑꯗꯣ ꯆꯪꯕꯗꯣ ꯑꯁ ꯌꯥꯝ ꯋꯥꯏꯑꯦ ꯑꯗꯨꯒꯤꯀꯣ ꯑꯩ ꯀ꯭ꯂꯥꯁ ꯇꯦꯟ ꯐꯥꯎ ꯋꯥꯔꯗꯤ ꯈꯜꯂꯣ ꯅꯪꯁꯨ ꯄ꯭ꯔꯥꯏꯃꯔꯤꯕꯨꯗꯤ
ꯎꯝ
ꯑꯗꯣ ꯑꯩꯁꯦ ꯑꯦꯜ ꯀꯦ ꯖꯤ ꯌꯨ ꯀꯦ ꯖꯤ ꯅꯔꯖꯔꯤꯗꯁꯨ ꯆꯥꯡꯉꯦꯕ ꯁꯞꯁꯇꯤꯇꯤꯌꯨꯠ ꯑꯉꯥꯡ ꯑꯅꯤꯗꯣ ꯊꯤ ꯐꯥꯏꯔꯛꯄ ꯑꯗꯣ ꯑꯃꯗꯨꯗꯤ ꯍꯥꯒꯤꯁ ꯑꯦꯛꯁꯇ꯭ꯔꯥ ꯄ꯭ꯔꯣꯛ ꯅꯨꯄꯥ ꯑꯗꯨꯒꯤ ꯑꯩꯅ ꯍꯣꯡꯕꯤꯈ꯭ꯔꯦꯗꯣ ꯑꯗꯣ ꯅꯨꯃꯤꯠꯇꯣ ꯑꯗꯨꯒ ꯑꯉꯥꯡ ꯑꯃꯗꯨꯗꯤ ꯃꯥꯒꯤ ꯊꯤꯗꯣ ꯄꯨꯔꯥ ꯃꯍꯤ ꯑꯣꯏꯕ ꯅꯞꯁꯨ ꯅꯞꯝꯊꯤꯕ ꯑꯗꯨ ꯄꯨꯔꯒ ꯀꯣ ꯍꯪꯒꯤꯁꯁꯨ ꯑꯦꯛꯁꯇ꯭ꯔꯥ ꯄꯨꯔꯛꯇꯕ ꯍꯪꯒꯤꯁꯇꯣ ꯍꯥꯞꯄꯦꯕ ꯑꯗꯨ ꯑꯣꯏꯔꯁꯨ ꯃꯥꯒꯤꯗꯨ ꯃꯍꯤ ꯑꯣꯏꯕꯗꯨꯅ ꯍꯪꯃꯟꯕꯒꯤ ꯂꯣꯏꯅ ꯃꯈꯣꯡꯗꯣ ꯐꯥꯎ ꯇꯩꯈ꯭ꯔꯦꯕ ꯄꯨꯡꯆꯥꯏ ꯆꯥꯏꯔꯕ ꯑꯗꯣ ꯑꯩꯅ ꯋꯥꯁꯔꯨꯝꯗ ꯄꯨꯔꯛꯑꯒ ꯑꯩꯅ ꯑꯃꯨꯛ ꯃꯈꯣꯡ ꯃꯈꯨꯠ ꯎꯝ ꯑꯣ ꯏꯁꯤꯡ ꯑꯣ ꯐꯖꯅ ꯁꯦꯡꯗꯣꯛꯑꯒ ꯑꯣ ꯈꯣꯡ꯭ꯔꯥꯎꯗꯤ ꯂꯩꯇ꯭ꯔꯕꯅꯤꯅ ꯄ꯭ꯂꯥꯁꯇꯤꯛ ꯃꯅꯨꯡꯗ ꯂꯣꯏ ꯍꯥꯞꯆꯤꯜꯂꯒ ꯃꯥ ꯃꯥꯒꯤ ꯄꯦꯔꯦꯟꯁ ꯄꯨ ꯀꯧꯔꯒ ꯑꯩꯅ ꯕꯣꯏ ꯌꯨꯝꯗꯗꯤ ꯀꯔꯤꯁꯨ ꯇꯧꯗꯕ꯭ꯔꯥ ꯍꯥꯏꯔꯒ ꯅꯨꯡꯉꯥꯏꯇꯕꯅꯦ ꯑꯃ ꯄꯣꯛꯇꯥ ꯑꯗꯨꯕꯨ ꯑꯩꯅ ꯀꯔꯤꯁꯨ ꯇꯧꯔꯣꯏ ꯍꯥꯏꯅ ꯊꯥꯕꯤꯕꯅꯤ ꯑꯦ ꯌꯥꯏ ꯁꯥꯎꯅꯤꯡꯕꯁꯤꯗꯤ ꯍꯥꯏꯗꯤ ꯍꯣꯏ ꯃꯣꯏꯗꯤ ꯑꯍꯟꯁꯨ ꯅꯠꯇꯦ ꯑꯉꯥꯡ ꯅꯔꯖꯔꯤꯅꯤꯀꯣ ꯑꯩꯅ ꯀꯅꯥ ꯊꯤꯕ ꯍꯥꯏꯕ꯭ꯔꯥ ꯅꯝꯊꯤ ꯍꯥꯏꯔꯒ ꯀꯗꯥꯁꯨ ꯍꯥꯏꯗꯦ ꯑꯉꯥꯡꯁꯤꯡꯁꯦ ꯑꯗꯣ ꯃꯃꯥ ꯃꯄꯥꯁꯨ ꯒ꯭ꯌꯥꯟ ꯇꯥꯕ ꯌꯥꯏ ꯍꯥꯏꯕꯅꯤꯅ ꯃꯨꯛ ꯃꯣꯏꯗꯣ ꯃꯆꯥ ꯄꯨꯛ ꯈꯔ ꯅꯨꯡꯉꯥꯏꯇꯦ ꯍꯥꯏꯔꯗꯤ ꯍꯣꯏ
ꯅ꯭ꯔꯖꯔꯤꯗ ꯂꯥꯛꯄꯗꯣ ꯋꯥ ꯐꯥꯎ ꯐꯖꯅ ꯉꯥꯡꯕ ꯍꯩꯇꯕ ꯑꯉꯥꯡ ꯈꯛꯇꯅꯦꯕꯤ ꯐꯥꯏ ꯍꯥꯏꯕ ꯐꯥꯎ ꯈꯪꯗꯕ ꯑꯉꯥꯡꯅꯤꯗ
ꯎꯝ
ꯑꯗꯨꯗꯒꯤꯀꯣ ꯑꯩꯁꯦ ꯈꯜꯂꯒ ꯎꯝ ꯑꯣꯖꯥ ꯍꯥꯏꯕꯁꯦ ꯇꯧꯔꯣꯏ ꯍꯣꯏ ꯂꯦꯛꯆꯔꯔꯒꯨꯝꯕ ꯄ꯭ꯔꯣꯐꯦꯁꯔꯁꯀꯨꯝꯕꯗꯤ ꯀꯣ ꯐꯩꯌꯦ ꯑꯗꯨꯕꯨ ꯍꯥꯏꯁ꯭ꯀꯨꯜꯒꯤ ꯑꯣꯖꯥꯗꯤ ꯁꯨꯛꯇꯧ ꯇꯧꯔꯣꯏ ꯍꯥꯏꯅ ꯈꯟꯈ꯭ꯔꯕꯅꯦ ꯑꯩ
ꯍꯣꯏ ꯊꯕꯥꯛꯀꯤ ꯊꯕꯥꯛꯗꯤ ꯑꯗꯨꯝ ꯋꯥꯈ꯭ꯔꯦꯗ ꯂꯣꯏꯅꯃꯛ
ꯄꯩꯁꯥꯕꯨ ꯂꯧꯥꯎꯒꯦ ꯍꯥꯏꯔꯗꯤ
ꯑꯗꯨꯒ ꯀꯣ ꯑꯗꯨ ꯈꯛ ꯅꯠꯇꯕ ꯍꯟꯗꯛꯀꯤ ꯄꯦꯔꯦꯟꯁꯤꯡꯁꯦ ꯊꯥꯏꯅꯒꯤ ꯑꯩꯈꯣꯏ ꯃꯇꯝꯒꯤ ꯗꯨ ꯅꯠꯇ꯭ꯔꯦꯕ ꯃꯆꯥ ꯃꯆꯥ ꯐꯠꯇ꯭ꯔꯁꯨ ꯃꯆꯥ ꯐꯩꯌꯦ ꯍꯥꯏꯅ ꯑꯣꯖꯥꯗ ꯀꯝꯄ꯭ꯂꯦꯟ ꯇꯧꯒꯅꯦꯕ ꯑꯣꯖꯥꯅꯅꯦ ꯍꯥꯏꯅ ꯁ꯭ꯀꯨꯜ ꯅꯤ ꯍꯥꯏꯅ ꯑꯗꯨꯒ ꯃꯆꯥꯅ ꯉꯁꯤ ꯁ꯭ꯀꯨꯜ ꯆꯠꯅꯤꯡꯗꯦ ꯍꯥꯏꯔ ꯁꯨ ꯃꯃꯥ ꯃꯄꯥꯗꯨꯅ ꯑꯣꯖꯥꯗ ꯀꯣꯜ ꯇꯧꯔꯛꯀꯅꯦꯕ ꯏꯆꯥ ꯅꯨꯨꯄꯤꯗꯣ ꯃꯁꯥ ꯉꯝꯗꯕꯒꯤꯒꯨꯝꯕꯀꯣ ꯃꯃꯥ ꯃꯄꯥꯅꯅꯦ ꯑꯗꯨꯒ ꯐꯦꯜ ꯇꯧꯔꯗꯤ ꯁ꯭ꯀꯨꯜꯗ ꯇꯥꯏꯅꯕ ꯃꯆꯥꯗ ꯇꯥꯏꯅꯗ꯭ꯔꯒ
ꯍꯣꯏ ꯃꯄꯥꯟꯗ ꯊꯣꯛꯈꯗꯤꯀꯣ ꯑꯈꯣꯏ ꯒ꯭ꯔꯦꯖꯨꯑꯦꯁꯟꯒꯨꯝꯕ ꯂꯣꯏꯔꯗꯤ ꯊꯕꯥꯛꯄꯨꯗꯤ ꯌꯥꯝ ꯂꯩꯑꯦ ꯍꯥꯏꯌꯦ
ꯎꯝ ꯑꯗꯣ ꯑꯩꯁꯨ ꯍꯟꯗꯛ ꯆꯪꯉꯗꯤ ꯏꯆꯦ ꯑꯃꯗꯣ ꯑꯥ ꯃꯄꯥꯟꯗ ꯂꯩꯌꯦꯕ
ꯎꯝ
ꯑꯗꯣ ꯏꯆꯦ ꯑ ꯥꯏꯆꯦ ꯏꯅꯦ ꯍꯥꯏꯇꯥꯔꯦ ꯏꯃꯥꯒꯤ ꯃꯅꯥꯎꯅꯨꯄꯤꯗꯣ ꯑꯗꯨ ꯃꯅꯥꯛꯇꯨꯗ ꯂꯥꯛꯑꯣ ꯂꯩꯔꯁꯦ ꯃꯥ ꯍꯣꯁꯇꯦꯜꯗ ꯅꯔꯁ ꯇꯧꯕꯗꯣ ꯃꯥꯒꯤ ꯍꯣꯁꯄꯤꯇꯥꯜꯗ ꯔꯤꯁꯦꯞꯁꯟꯅꯤꯁꯀꯤ ꯚꯦꯀꯦꯟꯁꯤ ꯂꯩꯌꯦ ꯍꯥꯏꯕꯅꯦꯕ ꯑꯗꯣ ꯒ꯭ꯔꯦꯖꯨꯑꯦꯁꯟ ꯂꯣꯏꯔꯒ ꯂꯥꯛꯑꯗꯤ ꯐ꯭ꯔꯦꯁꯔꯁꯀꯤꯁꯦ ꯇ꯭ꯋꯦꯟꯇꯤ ꯇꯨ ꯗ ꯇ꯭ꯋꯦꯟꯇꯤ ꯐꯥꯏꯐ ꯀꯣ ꯇ꯭ꯋꯦꯟꯇꯤ ꯐꯥꯏꯚ ꯐꯥꯎꯕ ꯁꯦꯂꯔꯤꯁꯦ ꯃꯥ ꯍꯥꯏꯕ ꯌꯥꯏ ꯍꯥꯏꯕꯅꯦꯕ ꯑꯗꯣ ꯑꯩꯁꯦ ꯁꯤꯗꯣ ꯁ꯭ꯀꯨꯜꯗ ꯇꯧꯕꯁꯨ ꯑꯩ ꯄꯛꯇꯣꯛ ꯇꯣꯛꯄ ꯌꯥꯗꯕ ꯍꯥꯏꯗꯤ ꯆꯍꯤ ꯑꯃꯗꯤ ꯐꯨꯜ ꯀꯝꯄ꯭ꯂꯤꯠ ꯀꯝꯄ꯭ꯂꯤꯠ ꯑꯣꯏꯒꯗꯕꯅꯦꯕꯥ ꯃꯣꯏꯁꯨ ꯃꯤ ꯑꯃꯨꯛ ꯊꯤꯕꯗꯣ ꯋꯥꯏꯅ ꯍꯟꯗꯛꯇꯤ ꯃꯤ ꯂꯩꯇꯦꯅ
ꯗꯤꯁ ꯑꯥ ꯗꯤꯁ ꯌꯥꯔ ꯆꯪꯒꯗ꯭ꯔꯥꯅꯦ
ꯎꯝ ꯑꯩ ꯗꯤꯁ ꯌꯔꯁꯦ ꯑꯥ ꯂꯩꯒꯅꯤꯗꯥ ꯑꯗꯨꯕꯨ ꯅꯦꯛꯁ ꯌ꯭ꯔꯅꯀꯣ ꯑꯐꯇꯔ ꯅꯤꯌꯨ ꯌꯔ ꯆꯠꯀꯗꯕ ꯈꯪꯗꯦ ꯆꯠꯂꯒ ꯀꯔꯤ ꯊꯕꯛ ꯇꯧꯁꯤꯔ
ꯁꯦꯞꯇꯦꯝꯕꯔ ꯑꯣꯛꯇꯣꯕꯔ ꯑꯗꯨꯋꯥꯏꯗꯤ ꯊꯕꯛ ꯊꯤꯕ ꯌꯥꯝ ꯅꯨꯡꯉꯥꯏꯌꯦ ꯍꯥꯏꯌꯦ ꯃꯄꯥꯟꯗ
ꯑꯣ
ꯑꯗꯨꯒꯤ ꯑꯩꯗꯤ ꯅꯨꯡꯗꯥꯡꯒꯨꯝꯕ ꯊꯕꯥꯛ ꯇꯥꯎꯕ ꯊꯕꯥꯛ ꯇꯥꯎꯕꯒꯤ ꯊꯕꯥꯛ ꯅꯨꯡꯗꯥꯡꯒꯤ ꯊꯕꯥꯛꯁꯤꯡꯗꯤ ꯇꯧꯅꯤꯡꯗꯕ ꯑꯗꯨꯒꯤꯅꯦ
ꯀꯔꯤꯒꯤ
ꯑꯁ ꯑꯈꯣꯏꯗꯤ ꯐꯖꯅ ꯇꯨꯝꯗ꯭ꯔꯗꯤ ꯉꯝꯗꯦ ꯑꯁꯦꯡꯕꯒꯤ ꯑꯩꯗꯤ ꯐꯖꯅ ꯇꯨꯝꯗ꯭ꯔꯗꯤ ꯌꯥꯗꯦ
ꯑꯩꯁꯨꯅꯦ ꯑꯩꯁꯨ ꯅꯥꯔꯒ ꯂꯩꯕꯅꯦ ꯑꯗꯣ
ꯎꯝ
ꯁꯥꯏꯅꯁꯀꯤꯅꯦ ꯑꯗꯨꯒ ꯑꯁꯃꯥꯁꯦ
ꯎꯝ
ꯑꯩꯁꯦ ꯁꯤꯛꯁꯇꯤ ꯄꯥꯔꯁꯦꯟ ꯂꯩꯩꯌꯦꯕ ꯑꯁꯃꯥ ꯑꯗꯨꯗꯒꯤ ꯍꯟꯗꯛꯀꯤ ꯑꯩ ꯑꯁ
ꯅꯪ ꯍꯤꯗꯥꯛ ꯆꯥꯕ꯭ꯔ ꯊꯥꯗꯤ ꯐꯥꯕ꯭ꯔꯣ
ꯍꯤꯗꯥꯛ ꯆꯥꯏ ꯑꯗꯣ ꯍꯤꯗꯥꯛ ꯆꯥꯕꯗꯒꯤꯗꯤ ꯁꯣꯔ ꯁꯥꯡꯅ ꯍꯣꯟꯕ ꯉꯝꯗꯕ ꯗꯣ ꯑꯗꯣ ꯁꯥꯡꯅ ꯍꯣꯟꯕꯗꯤ ꯉꯝꯈ꯭ꯔꯦ ꯑꯗꯨꯕꯨ ꯑꯗꯨꯝ ꯆꯥꯒꯗꯕ ꯅꯠꯇꯦ ꯑꯗꯨ ꯑꯗꯨ ꯇꯨꯡꯗꯥ ꯑꯗꯨ ꯍꯤꯗꯥꯛꯇꯨꯗꯤ ꯆꯥꯕ ꯂꯣꯏꯔꯦ ꯑꯗꯨ ꯍꯤꯗꯥꯛꯇꯨ ꯆꯥꯕ ꯃꯇꯝꯗꯁꯨ ꯐꯩꯌꯦ ꯑꯗꯨ ꯑꯣꯏꯔꯁꯨ ꯑꯗꯨ ꯗꯣꯛꯇꯔꯗꯨꯗꯤ ꯃꯥꯗꯤ ꯑꯥ ꯂꯪꯁ ꯏꯁ꯭ꯄꯦꯁꯦꯂꯤꯁ ꯅꯠ ꯇꯦꯅꯥ ꯑꯗꯨꯒꯤ ꯑꯩꯅꯥ ꯁꯅꯥ ꯀꯩꯊꯦꯜꯒꯤ ꯁꯨꯄꯔ ꯃꯥꯔꯀꯦꯠꯀꯤ ꯑꯄꯣꯖꯤꯠꯀꯤꯗꯣ ꯄꯜꯃꯨꯀꯦꯌꯔ ꯍꯥꯏꯕꯗꯣ ꯑꯗꯨꯗ ꯆꯠ ꯄ ꯑꯗꯨꯗ ꯇꯦꯁ ꯑꯍꯨꯝ ꯃꯔꯤ ꯇꯧꯔꯦ ꯃꯣꯏꯅ ꯍꯤꯗꯥꯛ ꯄꯤꯔꯦ ꯑꯗꯣ ꯆꯥꯕꯅꯤ ꯑꯗꯣ ꯏꯟꯍꯦꯂꯔꯒꯨꯝꯕꯁꯨ ꯄꯤꯌꯦ ꯏꯁꯨ ꯇꯦꯁ ꯇꯧꯋꯦ ꯑꯩꯁꯦ ꯏꯃ꯭ꯌꯨꯟ ꯁꯤꯁꯇꯦꯝ ꯌꯥꯝ ꯁꯣꯜꯂꯦ ꯍꯥꯏꯕ ꯑ ꯋꯥꯏꯠ ꯕ꯭ꯂꯗ ꯁꯦꯜꯗꯣ ꯍꯥꯏꯗꯤ ꯑꯥ ꯗꯤꯖꯤꯁꯕꯨ ꯐꯥꯏꯠ ꯇꯧꯅꯕ ꯕ꯭ꯂꯠꯇꯣ ꯂꯩ ꯇꯕꯒꯤ ꯑꯩꯁꯦ ꯑꯗꯨꯝ ꯅꯥꯔꯒ ꯂꯩꯕꯅꯦ ꯍꯥꯏꯌꯦꯕꯥ
ꯎꯝ
ꯑꯗꯨꯕꯨ ꯔꯦꯠ ꯕ꯭ꯂꯗ ꯁꯦꯜꯗꯤ